ꯈꯕ꯭ꯔꯣ
ꯇꯌꯦ
ꯍꯧꯒꯠꯂꯕꯣ
ꯍꯣꯏ ꯀꯣꯛ ꯆꯤꯛꯄꯒꯤ ꯑꯃꯨꯛ ꯇꯨꯝꯃꯤꯌꯦꯦ
ꯑꯁ ꯍꯧꯖꯤꯛꯐꯥꯎ ꯆꯤꯛꯏ ꯅꯪ ꯆꯥꯛ ꯆꯥꯗꯕꯩꯅꯤ ꯉꯔꯥꯡꯗꯣ
ꯎꯝ ꯑꯩ ꯀꯞꯄꯒꯤꯅꯦ
ꯀꯔꯤꯒꯤ ꯀꯞꯄ
ꯊꯋꯥꯏ ꯅꯨꯡꯉꯥꯏꯇꯕ
ꯎꯝ ꯀꯥꯞꯀꯅꯨꯅ‌ꯦ ꯔꯤꯌꯦꯜ ꯀꯥꯞꯇꯨꯏꯅꯣ
ꯅꯨꯡꯉꯥꯏꯇꯦ
ꯀꯞꯀꯅꯨ ꯀꯞꯄ ꯃꯇꯝ ꯅꯠꯇꯦ ꯅꯨꯡꯉꯥꯏꯇꯕ ꯂꯩꯔꯁꯨ
ꯑꯩꯁꯦ ꯃꯤ ꯌꯥꯝ ꯐꯠꯇꯦ ꯍꯥꯏꯔꯣꯏ
ꯀꯅꯥꯅ
ꯅꯪ ꯈꯪꯉꯣꯏ ꯅꯪ ꯈꯪꯔ‌ꯣꯏꯕ
ꯈꯪꯉꯔꯣꯏ ꯀꯥꯏꯅ ꯀꯅꯥ ꯃꯤ ꯐꯠꯇꯦ ꯍꯥꯏꯕ ꯐꯠꯇꯦ ꯍꯥꯏꯕ ꯑꯃꯗꯨ ꯃꯥ ꯐꯠꯇꯕꯩ ꯍꯥꯏꯕꯅꯦ ꯅꯪ ꯐꯥꯕꯒꯤ ꯀꯜꯂꯥꯛꯄꯒꯤ ꯑꯗꯨꯒꯤ ꯋꯥꯒꯨꯝꯕꯗꯣ ꯇꯥꯒꯅꯨ ꯍꯥꯏꯔꯁꯨ ꯑꯁ ꯃꯣꯏꯒꯤ ꯀꯨꯁꯤꯅꯤ ꯑꯩꯕꯨ ꯄꯥꯝꯕ ꯄꯥꯝꯗꯕ ꯑꯗꯨ ꯃꯣꯏꯒꯤ ꯃꯣꯏꯒꯤ ꯑꯣꯏꯅ ꯑꯩ ꯍꯤꯡꯕ ꯅꯠꯇꯦ ꯑꯩꯒꯤ ꯍꯤꯡꯕꯅꯦꯅ ꯈꯜꯂꯨ ꯅꯪ
ꯑ ꯕꯤꯠ ꯂꯩꯇꯔꯦ
ꯄꯨꯛꯇ‌ꯣ ꯈꯔ ꯆꯥꯎꯑꯣ ꯄꯨꯛꯆꯦꯜ ꯆꯥꯎꯑꯣ ꯅꯨꯡꯉꯥꯏꯗꯕ ꯇꯥꯑꯣꯅꯣ ꯁꯨꯃꯥꯏꯅ ꯂꯥꯎ ꯂꯥꯏꯒꯅꯨꯍꯦ ꯃꯤ ꯅꯪꯅ ꯁꯨꯃꯥꯏꯅ ꯇꯧꯔꯗꯤ ꯃꯤ ꯑ ꯍꯥꯏꯥꯏꯕ ꯃꯤꯗꯣ ꯃꯥ ꯍꯦꯟꯅ ꯅꯨꯡꯉꯥꯏꯒꯅꯤ ꯅꯪ ꯁꯨꯃꯥꯏꯅ ꯅꯊꯟꯊ ꯅꯪ ꯅꯁꯥꯅ ꯋꯥꯍꯟꯕ ꯎꯔꯗꯤ ꯃꯥ ꯃꯥꯕꯨ ꯍꯦꯟꯅ ꯅꯨꯡꯉꯥꯏꯔꯝꯃꯅꯤ ꯁꯨꯃꯥꯏꯅ ꯇꯥꯒꯅ ꯋꯥꯈꯜ ꯅꯨꯡꯉꯥꯏ ꯅꯨꯡꯉꯥꯏꯅꯤꯉꯥꯏ ꯑꯗꯨꯝ ꯈꯜꯂꯒꯥ ꯂꯥꯛꯑꯦ ꯀꯥꯞꯀꯅꯨ ꯍꯧꯖꯤꯛ
ꯗꯤ ꯆꯥꯛ ꯆꯥꯔꯔꯕꯣ
ꯆꯥꯗ꯭ꯔꯦ ꯑ ꯕꯣꯜ ꯌꯦꯡꯂꯒ ꯑꯁ ꯉꯁꯤꯁꯦ ꯌꯦꯡꯕ ꯌꯥꯝ ꯅꯨꯡꯉꯥꯏꯌꯦ ꯅꯪꯗꯤ ꯌꯦꯡꯗꯕꯥ ꯃꯥꯜꯂꯦꯀꯣ
ꯌꯦꯡꯗꯦ ꯍꯣꯏ
ꯉꯁꯤꯁꯤꯒꯤ ꯄꯨꯖ ꯍꯥꯏꯗꯤ ꯒꯤ ꯍꯥꯎꯔꯦ ꯑꯗꯣ ꯂꯁ ꯇꯦꯡ ꯉꯝꯈ꯭ꯔꯦ
ꯑꯗꯣ ꯀ ꯏꯟꯁꯥꯡ ꯆꯥꯈꯤꯦ ꯇꯧꯕ ꯃꯅ ꯉꯁꯤꯐꯥꯎ ꯌꯥꯝꯕ ꯅꯨꯃꯤꯠꯇ
ꯁꯤ ꯌꯦꯟ ꯆꯅꯤ
ꯌꯦ
ꯑꯥ
ꯑꯥ ꯁꯤꯃꯣ ꯀꯥꯕꯒꯤꯔ
ꯎꯝ ꯑꯣ ꯀꯥꯕꯒꯤꯦ ꯑꯣ ꯆꯥꯗꯦ
ꯏꯚꯥꯏ ꯌꯥꯝ ꯍꯥꯎꯅ ꯆꯥꯎꯋꯀꯣ
ꯑꯍꯣꯏ ꯅꯪꯗꯤ ꯆꯥꯛ ꯆꯥꯔꯕꯣ ꯊꯣꯡꯉꯝꯃꯔꯣꯀꯣ
ꯍꯒ ꯐ ꯍꯒꯇꯔꯤ
ꯇꯧꯔꯝꯒꯅꯤ ꯅꯁꯥꯗ ꯁꯨꯃꯥꯏꯅ ꯋꯥꯍꯟꯒꯅꯨ ꯍꯥꯏꯕ ꯈꯔ ꯅꯨꯡꯉꯥꯏꯔꯤꯉꯩ ꯇꯥꯑꯣ ꯍꯒꯥꯂꯒ ꯁꯇ꯭ꯔꯦꯆ ꯍꯒꯥꯂꯒ ꯏꯁꯇ꯭ꯔꯦꯆꯤꯡꯒ ꯑꯗꯨꯝ ꯇꯥꯎꯑꯣ ꯃꯤꯅ ꯃꯤꯅ ꯉꯥꯡꯕꯗꯣ ꯇꯥꯔꯅꯨꯕ ꯃꯤꯒꯤ ꯋꯥꯗꯣ ꯇꯥꯔꯗꯤ ꯑꯩꯈꯣꯏ ꯏꯁꯥꯅ ꯀꯔꯤꯦ ꯍꯥꯏꯔꯒꯗ꯭ꯔ ꯏꯁꯥꯁꯦ ꯑꯗꯨꯝ ꯑꯗꯨꯒꯤ ꯋꯥꯈꯜꯗ ꯂꯥꯏꯔꯒ ꯑꯃꯨꯛ ꯋꯥꯍꯜꯂꯅꯤꯅ
ꯃꯄꯥꯟꯒꯤ ꯃꯤꯅꯥ ꯍꯥꯏꯔꯛꯑꯗꯤ ꯐꯕ ꯑꯩꯈꯣꯏ ꯏꯃꯨꯡꯒꯤ ꯃꯤꯅꯥ ꯍꯥꯏꯕꯅꯤ
ꯑꯗꯨ ꯑꯣꯏꯔꯁꯨ ꯀꯥꯏꯁꯨ ꯀꯥꯏ ꯗ ꯇꯥꯒꯅꯨ ꯑꯗꯨꯒꯤ ꯋꯥꯗꯣ ꯃꯣꯏꯅ ꯍꯥꯏꯔꯁꯨ ꯃꯣꯏꯁꯨ ꯁꯥꯎꯕꯒꯦ ꯍꯥꯏꯔꯝꯃꯣ ꯑꯣꯏꯔꯝꯂꯅꯤ ꯁꯥꯎꯕꯒꯤ ꯑꯣꯏꯔꯝꯒꯅꯤ ꯁꯥꯎꯕꯒꯤ ꯑꯣꯏꯔꯝꯒꯅꯦꯅ ꯈꯜꯂꯣ
ꯁ ꯑꯩ ꯐꯠꯇꯕꯅꯤꯅ ꯑꯩ ꯂꯥꯟꯕꯒ ꯑꯣꯏꯔꯝꯅꯤ ꯈꯜꯂꯒ
ꯁꯨꯃꯥꯏꯅ ꯋꯥꯒꯅꯅ
ꯃꯔꯥꯡ ꯃꯔꯥꯗꯗꯤ ꯑꯩꯈꯣꯏ ꯏꯃꯨꯡꯅ ꯁꯨꯃꯥꯏꯅ ꯇꯥꯎꯋꯤ ꯍꯥꯏ ꯏꯃꯨꯡ ꯍꯥꯏꯕꯁꯤꯗꯤ ꯑꯗꯨ ꯅꯤꯗꯅ ꯃꯤꯑꯣꯏꯕ ꯍꯥꯏꯕꯁꯤ ꯏꯃꯨꯡ ꯑꯣꯏꯔꯁꯨ ꯃꯔꯥꯡ ꯃꯔꯇꯗꯤ ꯋꯥꯈꯟꯗꯦ ꯑꯗꯨꯝ ꯇꯣꯡꯉꯥꯟꯜꯂꯒ ꯂꯩꯌꯦ ꯑꯗꯨꯒꯤ ꯅꯪꯅ ꯁꯥꯅ ꯑꯗꯨꯃꯥꯏꯅ ꯋꯥꯍꯟꯒꯅꯣ ꯍꯥꯏ ꯃꯤꯅ ꯉꯥꯡꯔꯁꯨ
ꯀꯗꯥꯏꯗ ꯆꯠꯁꯤꯔ ꯈꯪꯗ꯭ꯔꯦ ꯑꯩ ꯃꯅꯤꯄꯨꯔꯗꯁꯨ ꯂꯩꯅꯤꯡꯗꯔꯦ ꯑꯩ ꯑꯇ‌ꯣꯞ ꯇ‌ꯣꯞꯄ ꯃꯐꯝꯗ ꯆꯠꯈ꯭ꯔꯅꯤ
ꯃꯤꯅ ꯁꯨꯈꯪ ꯈꯪꯗꯕ ꯃꯐꯝꯗ
ꯑꯩꯁꯨ ꯃꯤ ꯈꯪꯗꯕ ꯃꯐꯝꯗ ꯆꯠꯅꯤꯡꯉ‌ꯦ ꯅꯪ ꯉꯁꯥꯏ ꯏꯁꯀꯔꯤꯟꯆꯣ ꯀꯔꯤ ꯅꯪ ꯏꯁꯀꯔꯤꯟꯁ‌ꯣꯠ ꯅꯪ ꯏꯁꯀꯔꯤꯟꯁꯣꯠ ꯀꯔꯤ
ꯑꯩ ꯏꯁꯀ꯭ꯔꯤꯟꯁ‌ꯣꯠ
ꯑꯣ ꯑꯩꯩ ꯅꯣꯛꯅꯤꯡꯉ‌ꯦ ꯌꯥꯝꯃꯣ
ꯑꯩꯁꯨ ꯉꯝꯗ꯭ꯔꯦ ꯈꯥꯡꯕ ꯉꯝꯗꯕꯒꯤ ꯅꯪꯉꯣꯟꯗ ꯁꯥꯔꯛꯄꯅꯦ
ꯑꯩ ꯅ‌ꯣꯛꯅꯤꯡꯉ‌ꯦ ꯀ ꯃꯥꯗꯤ ꯌꯥꯝ ꯍꯥꯏꯔ ꯂꯩꯔꯝꯃꯤ
ꯑꯩ ꯑꯩ ꯁꯨꯡ ꯉꯥꯛꯑꯦ
ꯑꯩ ꯁꯨ ꯉꯥꯛꯑꯦ ꯑꯗꯨꯕꯨꯗꯤ
ꯉꯁꯤ ꯈꯛ ꯅꯠꯇ‌ꯦ
ꯁꯨꯃꯥꯏꯅ ꯇꯥꯎꯕ꯭ꯔꯅꯦ ꯑꯗꯨꯝ ꯃꯣꯏ ꯂꯩꯃꯦꯟꯕꯒꯤꯔ
ꯅꯠꯇꯦꯗ ꯁꯨꯝ ꯐꯣꯟꯗ ꯈꯪꯉꯤ ꯅꯠꯇ꯭ꯔꯥ ꯐꯥꯕꯤꯗ ꯁꯨꯝ ꯃꯌꯥꯡ ꯀ‌ꯪꯕꯩ ꯃꯣꯏꯗ‌ꯣ ꯑꯗꯨꯝ ꯇꯤꯟꯅꯕꯒꯤ ꯀꯣ ꯀꯔꯤ ꯍꯥꯏꯁꯤꯔ ꯑꯩ ꯅꯣꯏꯕꯨ ꯇꯤꯟꯅꯩ ꯍꯥꯏꯔꯒ ꯑꯗꯨꯃꯥꯏꯅ ꯇꯧꯕ꯭ꯔꯣ ꯑꯩ
ꯃ꯭ꯔ꯭ꯝꯔꯗꯤ ꯇꯧꯋ‌ꯦ ꯑꯗꯨ ꯃꯣꯏ ꯑ ꯃꯥꯕꯨ ꯃꯇꯤꯠ ꯅꯪ ꯇꯥꯎꯗꯦ
ꯑꯁ ꯑꯩꯈꯣꯏ ꯃꯔꯛ ꯃꯔꯛꯇ ꯇꯥꯎꯕꯗꯨꯗꯤ ꯐꯥꯒꯤ ꯇꯧꯔꯒ ꯅꯣꯛ
ꯅꯠꯇꯦ ꯐꯥꯒꯤ ꯇꯥꯎꯗꯔꯁꯨ ꯅꯝ ꯅꯝ꯭ꯔꯥ ꯗꯗꯤ ꯑꯗꯨꯝ ꯍꯥꯏꯔꯛꯑꯦ
ꯑꯁ
ꯃ ꯏꯗꯤ
ꯑ
ꯃꯔꯛ ꯃꯔꯛꯇ ꯍꯥꯏꯔꯛꯄꯗꯗꯤ ꯑꯩꯈꯣꯏ ꯂꯣꯟ ꯃꯥꯟꯅꯕꯒꯤꯅꯤ
ꯃꯥꯒꯤ ꯑꯦꯁꯦꯟꯗꯣ ꯍꯥꯏꯗꯤ ꯂꯧꯣꯛꯅꯤꯡꯕ ꯁꯨꯃꯥꯏꯅ ꯍꯡꯉꯅꯤ ꯇꯥꯅꯤꯡꯗꯦ ꯃꯥꯅ ꯍꯥꯏ ꯉꯥꯡꯕꯗꯣ
ꯃꯔꯥꯛ ꯃꯔꯛꯇ ꯇꯧꯋꯦ ꯀꯥꯏꯅ
ꯇꯥꯑꯣꯅ ꯅꯪꯒꯗ ꯑꯗꯨ ꯑꯗꯨꯕꯤꯗ ꯑꯩꯈꯣꯏꯒꯤ ꯂꯣꯟꯣꯟ ꯑꯃ ꯅꯒ ꯅꯨ ꯃꯥꯅꯚꯤꯁꯤꯤꯁꯨ
ꯑꯝ ꯦꯁ ꯐ꯭ꯔꯦꯟꯅꯤꯅ ꯅꯪꯦ ꯅꯪꯦ
ꯁꯤꯔꯤꯌꯦ
ꯅꯪꯒꯤ ꯕꯦꯁ ꯐ꯭ꯔꯦꯟ ꯑꯣꯏꯈ꯭ꯔꯕ
ꯅꯥꯟꯒꯤꯅꯦ ꯀꯩꯅꯣ
ꯇꯔꯥ ꯐꯥꯕꯤ ꯃꯌꯥꯡ ꯀꯕꯗꯣ ꯃꯕꯥꯅꯤꯅꯦ ꯍꯟꯗꯛꯇꯤ ꯑꯩꯉꯣꯟꯗ ꯑꯗꯨꯕꯨꯉ ꯑꯩꯅꯀꯣ
ꯎꯝ
ꯎꯝ ꯗ ꯇꯧꯃꯤꯠꯇ ꯍꯥꯏꯔꯒ ꯀꯂꯥꯛ ꯄꯨꯔꯥ ꯍꯥꯏꯅ ꯑꯩꯉꯣꯟꯗ
ꯑꯩ ꯃꯣꯏꯒꯨꯝꯅ ꯂꯥꯡꯂꯒ ꯆꯠꯅꯤꯡꯉꯗꯤꯅ ꯍꯍꯥꯟꯅ ꯂꯥꯡꯒꯗꯕ ꯃꯤꯅꯤ
ꯍꯣꯏ ꯇꯥꯎꯕꯅꯤ ꯂꯥꯡꯗꯤꯦ ꯂꯥꯡꯒꯅꯤ ꯈꯥꯡꯅꯤꯦ
ꯑꯩ ꯂꯥꯡꯅꯤꯡꯗꯅꯕꯒꯤ ꯇꯧꯗꯕꯅꯦꯕ ꯑꯗꯨ ꯑꯗꯨ ꯀꯥ ꯂꯥꯛ ꯄꯨ ꯍꯥꯏꯥꯏ ꯑꯗꯨꯒꯨꯝꯕꯗꯣ ꯑꯩ ꯄꯥꯝꯃꯦ ꯑꯗꯨꯒꯨꯝꯕ ꯂꯥꯏꯐ ꯏꯁꯇꯥꯏꯜꯗꯣ ꯑꯩ ꯇꯧꯅꯤꯡꯗꯦ
ꯑꯩꯒꯤ ꯄꯩꯁꯥ ꯂꯥꯏꯗꯕꯅꯤꯅ ꯑꯁꯨꯃꯥꯏꯅ ꯇꯥꯎꯑꯣ ꯏꯀꯥꯏ
ꯣꯁꯅꯕ ꯈꯥ ꯃꯄꯥꯟ ꯊꯣꯛꯄꯅꯦ ꯍꯥꯏꯗꯤ ꯑꯇꯣꯞꯄ
ꯍꯣꯗꯤ ꯌꯥꯝ ꯁꯥ ꯅꯥꯕ ꯃꯥꯜꯅꯤꯅ
ꯅꯪꯁꯨ ꯈꯪꯉꯕꯅꯤ ꯑꯩ ꯍꯣꯁꯇꯦꯜ ꯂꯩꯔꯤꯉꯩꯗꯒꯤ ꯕꯣꯜ ꯈꯛꯇꯅꯤ ꯍꯥꯏꯁ ꯅꯥꯅꯤꯡꯉꯥꯏ ꯃꯄꯥꯟ ꯊꯣꯛꯄ
ꯑꯩꯅ ꯁꯨꯕꯣꯜ ꯁꯅꯥꯁꯦ ꯀꯥꯎꯔꯀꯥꯟ ꯅꯪ ꯊꯣꯛꯀꯗ꯭ꯔꯥ
ꯑꯁ ꯀꯔꯤꯒꯤ ꯊꯣꯛꯂꯣꯏꯗꯣꯏꯅꯣ ꯊꯣꯛꯀꯅꯤꯅ
ꯑꯩꯈꯣꯏ ꯑꯩꯈꯣꯏ ꯈꯨꯨꯟꯗ ꯚꯣꯂꯤꯕꯣꯜꯒꯤ ꯇꯣꯔꯅꯤꯃꯦꯟ ꯂꯩ ꯆꯠꯁ
ꯁꯤ ꯅꯍꯥꯟ ꯑꯩꯅ ꯅꯅꯤꯡꯕ ꯅꯪꯒꯤ ꯋꯥꯔꯤ ꯑꯃ ꯂꯤꯒꯦ ꯅꯍꯥꯟ ꯚꯣꯂꯤꯕꯣꯜꯒꯤ ꯇꯣꯔꯅꯃꯦꯟ ꯑꯃ ꯂꯥꯛꯑꯗꯅ
ꯑꯥ
ꯎ ꯑꯗꯨꯗ ꯅꯪꯒꯤ ꯃꯃꯥꯅ ꯅꯪꯉꯣꯟ ꯅꯪꯕꯨ ꯆꯠꯍꯟꯗꯕꯒꯤ ꯅꯪꯅ ꯀꯥꯞꯅꯤꯡꯕ ꯐꯥꯎꯕꯗꯣ
ꯀꯔꯤꯅꯃꯤ ꯇꯔꯥ
ꯇꯣꯔꯅꯃꯦꯟ ꯑꯃ ꯆꯥꯎꯕ ꯑꯃ ꯂꯩꯌꯦ ꯣꯁ ꯂꯕ ꯀꯥꯟꯗ ꯅꯠꯇꯦ ꯈꯨꯟꯗ ꯅꯠꯇꯦ ꯁꯤ ꯂꯥꯛꯄ ꯀꯥꯟꯁꯤꯗ ꯑꯦ ꯑꯦ ꯅꯠꯇꯦ ꯑꯩꯈꯣꯏꯒꯤ ꯈꯨꯣꯏꯟꯗ ꯇꯥꯎꯕꯗꯣ ꯑꯣ ꯈꯨꯣꯏꯟꯗ ꯇꯥꯎꯕꯗꯨꯅꯦ ꯑꯗꯨꯅ ꯑꯃ ꯑꯩꯈꯣꯏꯅ ꯇ ꯅꯪ ꯌꯥꯝ ꯆꯠꯅꯤꯡꯕꯗꯣ
ꯏꯃꯥꯟꯅꯕꯤꯁꯤꯡꯁꯤꯅ ꯍꯥꯏꯔꯒ ꯉꯝꯕꯗꯣꯀꯣ
ꯑ ꯍꯣꯏ ꯅꯪꯒꯤ ꯃꯃꯥꯅ ꯆꯠꯍꯜꯂ ꯑꯗꯨꯗꯤ ꯅꯪꯁꯨ ꯆꯠꯀꯅꯤꯗꯅ ꯑꯗꯨꯗ
ꯇꯥꯏꯀꯅꯤ
ꯑꯗꯨꯗꯒꯤ ꯑꯩ ꯅꯪ ꯌꯥꯝ ꯑꯁ ꯌꯥꯝ ꯅꯨꯡꯁꯤꯕ ꯃꯥꯂꯦ ꯑꯗꯨ ꯏꯁꯄꯣꯔꯠꯁꯇ ꯚꯣꯂꯤꯕꯣꯜꯗ ꯍꯦꯟꯅ ꯅꯨꯡꯁꯤꯕ ꯑꯣꯏꯔꯝꯃꯦꯅ ꯑꯩ ꯑꯗꯨ ꯇ ꯈꯥꯟꯃꯤ ꯅꯁꯨ ꯅꯣꯛꯅꯤꯡꯒꯦ ꯑꯗꯨ ꯅꯪ ꯅꯊꯥꯋꯥꯏ ꯑꯗꯨꯝ ꯂꯩꯕꯗꯣ ꯅꯪ
ꯍꯣꯏ ꯑꯩ ꯈꯨꯃꯟ ꯂꯝꯄꯥꯛꯇ ꯁꯥꯟꯅꯕ ꯃꯇꯝꯗꯣ
ꯑꯗꯣ ꯑ
ꯑꯗꯨꯁꯨ ꯑꯦꯛꯖꯥꯝꯅꯦꯕ
ꯑꯗꯨ ꯏꯅꯦꯅ ꯃꯥꯗ ꯍꯥꯏꯗꯕꯤꯗ ꯆꯠꯄꯗꯨ
ꯍꯣꯏ ꯑꯗꯣ ꯑꯩꯈꯣꯏ ꯁꯥꯟꯅꯕ ꯄꯨꯟꯕ ꯏꯃꯥꯟꯅꯕꯤ ꯉꯥꯛꯇꯅꯦꯕ ꯇꯃꯦꯡꯂꯣꯡꯗ ꯀꯧꯔꯛꯄꯗꯣ ꯑꯩꯕꯨ
ꯎꯝ
ꯃꯣꯏꯁꯨ ꯃꯤ ꯁꯨꯗꯦ ꯍꯥꯏꯅ ꯑꯩꯗꯣ ꯀꯣꯂꯦꯖꯇꯤ ꯀꯥꯔꯤꯕꯅꯦ ꯑꯗꯨ ꯑꯣꯏꯔꯁꯨ ꯆꯠꯄ ꯌꯥꯔꯗꯤ ꯆꯠꯁꯦꯅ ꯍꯥꯏꯔꯛꯄ ꯑꯩꯁꯣ ꯆꯗꯦ
ꯃꯥꯅ ꯆꯥꯍꯜꯂꯗꯤ ꯆꯠꯂꯅꯤ ꯈꯪꯅꯤ ꯑꯗꯨꯗꯅ ꯌꯥꯝ ꯆꯠꯅꯤꯡꯉ ꯅꯪ ꯀꯥꯞꯅꯤꯡꯕ ꯐꯥꯎꯋꯦꯅ ꯅꯪ ꯐꯝꯔꯒ ꯂꯩꯕꯗꯣ ꯑꯩ ꯁꯅꯤꯡ ꯅ ꯁꯥꯎꯅꯤꯡꯉꯦ ꯀꯔꯤ ꯏꯝꯇ ꯇꯥꯎꯅꯤꯡꯗ꯭ꯔꯦ ꯇꯥꯜꯂꯤ ꯆꯠꯇꯕꯒꯤꯅ ꯁꯨꯃꯥꯏꯅ ꯅꯪ ꯐꯥꯝꯕꯗꯣ ꯇꯥꯡꯉꯝꯕ ꯍꯥꯕ
ꯆꯠꯅꯤꯡꯕꯅꯤ ꯕꯣꯁ ꯅꯥꯅꯤꯡꯉꯥꯏꯗꯤ ꯑꯇꯣꯞꯄ ꯔꯤꯍꯁꯦ ꯀꯣꯏꯕꯒꯨꯝꯕꯀꯣ ꯆꯠꯄꯁꯦ ꯑꯩꯁꯨ ꯄꯥꯝ ꯄꯥꯝꯖꯦ ꯕꯣꯜꯁꯅꯥꯔꯒ ꯂꯥꯡꯂꯒ ꯆꯠꯄꯗꯨꯗꯤ ꯄꯥꯝꯃꯦ ꯑꯗꯨꯕꯨ ꯀꯔꯤ ꯍꯥꯏꯁꯤ꯭ꯔꯦ ꯐꯖ ꯐꯖꯕ ꯃꯐꯝ ꯄꯥꯔꯛꯒꯨꯝꯕ ꯔꯦꯁꯇꯨꯔꯦꯟꯒꯨꯝꯕ ꯆꯠꯂꯒ ꯀꯣꯏꯔꯒ ꯂꯥꯡꯉꯒ ꯆꯠꯄꯗꯣ ꯑꯗꯨ ꯄꯥ ꯌꯥ ꯣ ꯁꯅꯥ ꯐꯨꯠꯕꯣꯜꯒ ꯚꯣꯂꯤꯕꯣꯜꯒ ꯍꯩꯗ꯭ꯔꯁꯨꯀꯣ ꯑꯗꯨꯝ
ꯎꯝ ꯎꯝ ꯚꯣꯂꯤꯕꯣꯜꯒꯤ ꯇꯣꯔꯅꯥꯃꯦꯟ ꯑꯩꯈꯣꯏ ꯈꯨꯟꯗ ꯂꯥꯛꯑꯦ ꯅꯦꯛꯁ ꯋꯤꯛꯇ
ꯐꯔ ꯍꯥꯏꯗꯤ ꯐꯔꯅꯦꯁꯔ
ꯃꯦꯟ ꯃꯦꯟꯁꯤꯡꯅꯀꯣ ꯑꯩꯈꯣꯏꯒꯤ ꯂꯩꯇꯤꯟ ꯃꯣꯏꯗ ꯄꯥꯡꯊꯣꯛꯄ
ꯑꯣꯄꯦꯟꯗ ꯅꯣꯏ ꯈꯨꯟꯒꯤ ꯈꯔꯥ
ꯑ ꯑꯣꯄꯦꯟꯅꯦ ꯑꯗꯨꯝ ꯌꯥꯎꯅꯤꯡꯕꯁꯦ ꯑꯗꯨꯝ ꯌꯥꯎꯕ ꯌꯥꯏ
ꯑꯥ
ꯎꯝ ꯑꯗꯨꯗ ꯑꯩꯈꯣꯏ ꯈꯨꯟꯗꯅ ꯇꯣꯔꯅꯃꯦꯟ ꯂꯥꯛ ꯆꯕ ꯀꯥꯟꯗ ꯑꯩꯈꯣꯏ
ꯀꯩꯅꯣ ꯑꯃ ꯃꯇꯝꯗꯨꯅꯤꯗꯅ ꯌꯦꯜꯂꯣꯒꯤ ꯃꯇꯝꯗꯨꯅꯤꯅ ꯑꯗꯨꯒꯤ ꯃꯇꯗ ꯑꯩꯈꯣꯏ ꯐꯒꯤ ꯇꯥꯎꯕꯗꯣ ꯅꯣꯏ ꯃꯣꯏꯒꯤ ꯌꯨꯝꯗ ꯂꯩꯕ ꯌꯥꯅꯤꯅ ꯑꯗꯨꯀꯥꯟꯗ
ꯃꯥꯁꯨ ꯊꯥꯖꯩ ꯍꯥꯏꯕꯗꯣ ꯑꯩ ꯂꯥꯛꯀꯦ ꯑꯩ ꯂꯥꯛꯀꯅꯤ ꯍꯥꯏꯕꯒꯤꯀꯣ
ꯎꯝ
ꯈꯅ ꯋꯥꯟ ꯋꯥꯅꯤꯅ ꯎꯝ ꯑꯩꯈꯣꯏ ꯄꯣꯠꯆ ꯌꯣꯟꯒꯅꯤ ꯍꯥꯏꯔꯒ ꯀꯔꯤꯔ ꯃꯥꯅ ꯍꯥꯏꯕꯗꯣ ꯃꯥꯅ ꯈꯨꯝꯂꯛꯄꯗꯣ ꯑꯩ ꯀꯥꯎꯔꯦ
ꯁꯦ
ꯑꯥ
ꯑ ꯀꯔꯤ ꯏ ꯊꯕ ꯇꯥꯎꯗꯩꯅꯣꯅ
ꯑ ꯍꯣꯏ ꯍ ꯍꯣꯏ ꯍꯣꯏ ꯑꯗꯨ ꯑꯗꯨꯣ
ꯌꯥꯝ ꯗꯨꯅꯤ ꯃꯖꯥꯅꯦ ꯃꯥꯁꯦ ꯑꯗꯨꯝ ꯇꯤꯟꯅꯕꯗ ꯅꯨꯡꯉꯥꯏꯕꯗꯤ ꯅꯨꯡꯉꯥꯏꯒꯅꯤ ꯈꯪꯉꯤ
ꯑꯦ ꯌꯥꯝ ꯏꯅꯣꯁꯦꯅ ꯂꯩꯀꯣ ꯀꯔꯤ
ꯅꯦ
ꯀꯔꯤ ꯑꯩ ꯂꯥꯛꯑꯒ ꯑꯗꯨꯗ ꯄꯣꯠꯆ ꯌꯣꯟ ꯅꯣꯏꯅꯣ ꯀꯔꯤ ꯑꯪꯀꯥꯔ ꯍꯥꯏꯔꯅꯤꯅ ꯀꯔꯤ ꯋꯥꯈꯜꯗ ꯊꯥꯖꯕ꯭ꯔꯥ ꯣꯡꯉꯉ
ꯑꯩꯈꯣꯏꯅ ꯈꯔ ꯀꯟꯅ ꯍꯥꯏꯔꯗꯤ ꯌꯥꯒꯅꯤ ꯃꯥꯁꯦ ꯈꯥꯡꯉꯦ
ꯍꯣꯏ ꯂꯀꯅꯤ ꯈ